ꯇꯕꯔꯣ
ꯇꯕꯔꯣ ꯍꯜꯂꯣ ꯃ ꯅ
ꯀꯅꯥ ꯀꯅꯥ ꯂꯩꯥꯏꯔꯤꯒꯦ ꯊꯟꯙꯅꯤ ꯍꯥꯏꯕ ꯍꯥ ꯀꯩꯗꯧꯔ ꯂꯩꯒꯦ ꯑꯁ ꯍꯨꯏ ꯏꯆꯥꯅꯦ ꯇꯧꯔ ꯂꯩꯌꯦ ꯆꯥꯟ ꯍꯤꯡꯗꯔꯣ ꯅꯪꯗꯤ
ꯀꯥꯏꯗ
ꯑꯁ ꯈꯨꯟꯗꯅꯦꯗ
ꯑꯦ ꯀꯩꯅꯣ ꯅꯪ ꯀꯩꯅꯣ ꯍꯣꯁꯄꯤꯇꯥꯜꯃꯨꯛ ꯆꯠꯇ꯭ꯔꯕꯣ
ꯍꯣꯁꯄꯤꯇꯥꯜ ꯅꯍꯥꯟ ꯀ ꯑꯗꯨꯗꯒꯤꯗꯤ ꯑꯃꯨꯛ ꯍꯟꯅ ꯀꯥꯔꯛꯇ꯭ꯔꯦ ꯍꯥꯏꯇꯥꯔꯦꯗ
ꯑꯣ ꯀꯩꯒꯤꯅꯣ ꯃꯣꯏ ꯀꯩꯅꯣ ꯂꯪꯒꯣꯜ ꯊꯣꯂꯛꯑ‌ꯦ ꯍꯥꯏꯅꯦ ꯀꯃꯥꯏꯅ ꯇꯧꯕꯅꯣ
ꯑꯣꯟ ꯂꯪꯒꯣꯟꯗ ꯑꯥꯏ ꯁꯤ ꯌꯨꯗ ꯊꯝꯃꯦ ꯍꯥꯏꯌ‌ꯦ ꯑꯗꯨ ꯅꯍꯥꯟ ꯉꯁꯤꯗꯤ ꯋꯥ ꯈꯔ ꯌꯥꯝ ꯅꯨꯡꯉꯥꯏ ꯅꯨꯡꯉꯥꯏꯔꯦ ꯇꯧꯔꯛꯄ ꯄꯛꯑꯦ ꯇꯧꯔꯛꯑꯦ ꯉꯁꯤꯗꯤ ꯀꯥꯏ ꯀꯥꯏꯗ ꯇꯥꯒꯦ
ꯑ ꯔꯤ ꯎꯔꯤꯄꯣꯛ
ꯑꯁ ꯅꯨꯡꯉꯥꯏꯔꯦꯍꯦ ꯎꯔꯤꯄꯣꯛꯇꯗꯤ ꯑꯦ ꯅꯪꯉꯣꯟꯗ ꯀꯩꯅꯣ ꯆꯤꯞꯁ ꯂꯩꯕꯗꯣ ꯅꯪꯉ‌ꯣꯟꯗ ꯆꯤꯞꯁ ꯂꯩ ꯍꯥꯏꯕ ꯅ ꯀꯨꯇ꯭ꯔ ꯑꯗꯨ ꯆꯥꯕ ꯌꯥꯔꯣꯏꯗ꯭ꯔꯣ
ꯃꯤꯗꯤ ꯆꯥꯕ ꯅꯨꯡꯉꯥꯏꯔ‌ꯣꯏ ꯃꯤꯗꯤ ꯆꯥꯕ ꯌꯥꯔ‌ꯣꯏꯕ
ꯑꯣ
ꯀꯩꯅꯣ ꯗꯣ ꯑꯥ ꯑꯣꯛꯀꯤ ꯄꯨꯔꯛꯄꯗꯣ ꯆꯥꯕ꯭ꯔꯣ ꯑꯣ
ꯑꯣꯛꯇꯤ ꯐꯖꯅ ꯆꯥꯔꯒ ꯂꯥꯛꯌꯦ ꯎꯝ
ꯑꯩꯅ ꯀꯥꯔꯇꯨꯟ ꯃꯔꯤ ꯃꯉꯥꯃꯨꯛ ꯄꯨꯊꯣꯛꯑꯒ ꯊꯝꯕꯅꯤꯅꯦ ꯅꯣꯏ ꯃꯤ ꯂꯥꯛꯇꯦ
ꯉꯁꯤ ꯉꯁꯥꯏꯗ ꯑꯁ ꯉꯁꯤ ꯑꯩꯌꯨꯛꯗꯤ ꯑꯣꯛꯆꯥꯛ ꯈꯣꯝꯕ ꯆꯠꯄꯅꯦ ꯑꯗꯨꯗꯨꯗ ꯅꯪ ꯀꯣꯜ ꯇꯧꯁꯤꯔ ꯈꯔ ꯂꯩꯔ ꯑꯃꯨꯛ ꯊꯦꯡꯅ ꯂꯥꯛ ꯇꯧ ꯊꯦꯡꯅ ꯑꯃꯨꯛ ꯆꯠ ꯄꯗꯣ
ꯑꯩꯁꯨ ꯊꯝꯐꯝ ꯂꯩꯕꯒꯤ
ꯑꯕ ꯌꯥꯥ ꯅꯧ ꯌꯥꯔꯣꯏꯗ꯭ꯔꯗꯤ ꯈꯪꯗ‌ꯦꯅꯦ ꯃꯇꯥꯡꯗ ꯑꯣꯏ ꯇꯥꯗꯧ ꯃꯥꯜꯂꯤꯅ‌ꯦ
ꯑꯗꯨꯒꯨꯝ ꯇꯧꯕꯅꯤ ꯃꯣꯏ ꯖꯒꯥ ꯊꯝꯐꯝ ꯂꯩꯇꯕꯒꯤ
ꯑꯣ ꯅꯣꯏ ꯀꯩꯅꯩꯅ ꯅꯣꯏ ꯖꯨꯀꯥ
ꯗꯨꯀꯥꯟꯗ ꯅ ꯑꯇꯩ ꯂꯝꯐꯦꯜꯗꯅꯦꯕ ꯊꯝꯃꯤꯗꯣ
ꯑ
ꯂꯝꯐꯦꯜꯗ ꯊꯝꯃꯦꯕꯚ
ꯑꯦ ꯍꯥꯏ ꯌꯥ ꯅ ꯀꯥꯟꯗꯒꯤꯔꯣ ꯍꯥꯏꯕ
ꯑꯩꯣꯏ ꯗꯨꯀꯥꯟꯒꯤꯅꯦ
ꯆꯥꯕ ꯌꯥꯔꯝꯒꯅꯤ ꯌꯥꯔꯝꯒꯅꯤꯍꯦ
ꯌꯥꯕꯕꯨꯗꯤ ꯌꯥꯕꯅꯤ ꯑꯗꯣ ꯂꯣꯏꯅ ꯃꯤꯛꯁ ꯇꯧꯈ꯭ꯔꯦꯕ ꯑꯦꯛꯁꯄꯔꯤ ꯍꯥꯟꯅ ꯆꯠꯈꯤꯕꯒ ꯀꯩꯒ ꯑꯗꯨꯒꯤ ꯆꯥꯕ ꯅꯨꯡꯉꯥꯏꯔꯣꯏꯕ
ꯎꯝ ꯑꯗꯨꯝ ꯑꯣꯏꯔꯝꯒꯅꯤ ꯑꯁ ꯃꯅꯝꯁ ꯐꯖꯅ ꯅꯨꯡꯁꯤꯌꯦ
ꯎꯝ ꯎꯝ ꯃꯅ ꯈꯅ ꯌꯥꯝ
ꯑꯁ ꯅꯍꯥꯟ ꯆꯅꯤꯡꯉ
ꯃꯩꯅ
ꯀ ꯏꯁꯇꯦ ꯇꯁꯦ
ꯀꯅꯣ ꯍꯥꯥ ꯇꯥꯕ꯭ꯔꯣ ꯍꯥꯕ꯭ꯔꯨ ꯍꯥꯥꯕ꯭ꯔꯨ ꯍ
ꯇꯥꯕ꯭ꯔꯣ
ꯀ ꯁꯇꯦꯇꯁ ꯅ ꯅꯪ ꯍꯥꯏꯗꯨ
ꯑꯁ ꯏꯁꯇꯦꯇꯁ ꯊꯥꯒꯠꯄ ꯑꯁ ꯅꯪꯅ ꯇꯧꯗꯤ ꯍꯥꯟꯔ ꯂꯩꯔꯦ ꯍꯥꯏꯕ
ꯇꯦ
ꯌꯨꯝ ꯄꯥꯅꯤꯡꯈ꯭ꯔꯦ ꯍꯥꯏ ꯅꯪꯅ ꯇꯨꯗꯣ
ꯀꯩꯅꯣ ꯅꯪ ꯁ꯭ꯇꯦꯇꯁ ꯊꯥꯒꯠꯄꯔꯛꯣ
ꯎꯝ ꯊꯒꯗꯦ
ꯎꯗꯅ ꯑꯩꯗꯤ
ꯁꯊꯥꯠ ꯄꯅꯦ ꯍ
ꯑꯩꯗꯤ ꯎꯗꯦ
ꯑꯁ ꯈꯨꯣꯏ ꯈꯨꯟ ꯈꯨꯔ ꯈꯨꯨꯟꯒꯤ ꯃꯅꯥꯛꯇ ꯊꯤꯖꯥꯡꯗ ꯉꯁꯤ ꯀꯩꯅꯣꯁꯤ ꯑꯁ ꯗꯥꯏꯂꯦꯁꯤꯁ ꯇꯧꯕ ꯇꯧꯔꯒ ꯂꯩ
ꯅꯣꯡ ꯐꯤꯜꯗꯨꯗꯤ ꯗ꯭ꯌꯨꯇꯤ ꯆꯠꯇ꯭ꯔꯣ ꯑꯩ ꯀꯨꯏꯔꯦ ꯁꯤ ꯊꯕꯛꯁꯦ ꯂꯦꯞꯄ ꯍꯥꯟꯅ ꯈꯪꯍꯔꯝꯕ ꯗꯨꯀꯥꯟ ꯈꯔꯗꯣ ꯑꯩꯅꯦ ꯑꯩ ꯄꯤꯔꯤꯁꯦ ꯑꯇꯣꯞꯄ ꯗꯤꯕꯣꯝꯗꯤ ꯂꯩꯕ꯭ꯔꯣ
ꯍꯥꯥ
ꯗꯤꯕꯣꯡ ꯗꯤ ꯂꯩꯕ꯭ꯔꯣ ꯆꯍꯤ ꯃꯔꯤ ꯃꯉꯥꯒꯤ ꯃꯇꯨꯡꯗ ꯃꯥꯔꯀꯦꯠꯇꯨꯛ ꯂꯥꯛꯄ ꯍꯥꯏꯁꯦ ꯄꯨꯂꯞ ꯍꯣꯡꯉꯝꯃꯦꯕ
ꯌꯥꯔꯥꯛꯇꯔꯤ ꯃꯥꯜꯂꯦ ꯍꯥꯥ
ꯗꯤꯒꯣꯡꯔꯣ ꯗꯤꯒꯣꯡꯔꯣ
ꯏꯗ꯭ꯔꯦꯕꯨ ꯅꯨꯄꯤꯁꯦ ꯊꯤꯔꯁꯤꯔꯥ ꯈꯪꯗꯦ
ꯊꯤꯔ‌ꯣ ꯊꯤꯔ‌ꯣ ꯀꯩꯅ‌ꯣ ꯅꯨꯄꯤ ꯀꯣꯏꯅꯕ ꯂꯩꯕ꯭ꯔꯣ
ꯐꯟꯅꯔ ꯇꯔꯦ ꯆꯠꯂꯝꯃꯤꯅꯦ ꯅꯨꯄꯤ ꯃꯁꯤ ꯍꯥꯏꯕꯗꯣ ꯏꯁꯥꯕꯤ
ꯀꯥꯏ ꯀ ꯀꯩ ꯂꯝꯗꯅꯣ ꯑꯗꯨꯕꯣ
ꯑꯩꯈꯣꯏ ꯈꯣꯏ ꯃꯅꯥ
ꯁꯉꯥꯏꯊꯦꯜꯗꯩꯑꯣ
ꯑꯗꯨ ꯅꯨꯡꯉꯥꯏꯇꯦꯅ ꯍꯤꯖꯥꯡ
ꯀꯩꯅꯣꯕ
ꯂꯄꯈ ꯎꯝ ꯁꯉꯥꯏ ꯁꯉꯥꯏ ꯊꯦꯜꯗꯒꯤꯅꯦ
ꯑꯣ ꯑ ꯑ ꯀꯅꯤ ꯑꯅꯤ ꯔꯣꯐꯦꯜ ꯊꯣꯛꯑꯦ ꯍꯥꯏꯕꯒꯨꯝ ꯇꯧꯕꯗꯨꯔꯣ
ꯀꯔꯤꯡꯒ ꯂꯍꯕ ꯀꯔꯤꯡꯒ ꯂꯍꯥꯏꯕꯔ
ꯅꯪ ꯆꯠꯀꯦ ꯍꯥꯏꯔꯣ ꯑꯗꯨꯗ
ꯎꯔꯤꯄꯣꯗꯤ ꯉꯁꯤ ꯀꯥꯏ ꯆꯠ ꯎꯔꯤꯄꯣꯠꯅ ꯂꯣꯏꯔꯕꯣ ꯉꯁꯤꯗꯤ ꯍꯥꯥ ꯍꯜꯂꯣ ꯍꯜꯂꯣ ꯇꯥꯕ꯭ꯔꯣ ꯍ ꯖꯒꯨꯔꯨ ꯍꯣ ꯃꯥꯥꯏꯕꯊ ꯃꯃꯤ ꯄꯥꯟꯗ꯭ꯔꯗꯤ ꯌꯥꯥꯗ ꯃꯥꯥꯟꯗ꯭ꯔꯦꯦ
ꯑꯣ
ꯑꯣ
ꯆꯠꯠ ꯂꯩꯌꯦ
ꯉꯈꯣ ꯀꯣ
ꯍꯜꯂꯣ ꯑ ꯃꯥꯅꯦꯅꯦ ꯅꯪꯣꯣꯟꯟꯗꯔꯣ ꯏꯉꯣꯟꯗꯔꯣ
ꯇꯥꯕ꯭ꯔꯣ ꯇꯕ꯭ꯔꯨꯛ ꯎꯝ ꯍꯪꯖꯔꯣ
ꯅꯨꯡꯉꯥꯏꯣꯏ
ꯃꯃꯂꯦ ꯊꯣ ꯀꯨꯝꯍꯧꯔꯣ ꯍꯥꯟꯅ ꯑꯩꯀꯦ ꯇꯥꯕ꯭ꯔꯣ ꯇꯥꯕ꯭ꯔꯣ ꯇꯥꯕ꯭ꯔꯣ
ꯑ
ꯇꯥꯕ꯭ꯔꯣ ꯍꯜꯂꯣ
ꯂꯧ ꯃꯇꯝ ꯌꯥꯎꯔꯦ ꯂꯧ ꯁꯨꯉꯒ ꯀꯨꯝꯃꯣ
ꯀꯩꯅꯣ ꯅꯪ ꯂꯧ ꯆꯠꯄ꯭ꯔꯣ ꯉꯁꯤꯦ
ꯑꯥꯎ
ꯅꯪ ꯉꯁꯤ ꯂꯧ ꯆꯠꯄ꯭ꯔꯣ
ꯍꯧꯧꯗꯤ ꯆꯥꯕ ꯋꯥꯥꯗꯤ ꯋꯥꯂꯦ ꯉꯔꯥꯡꯗꯤ ꯃꯣ ꯃꯁꯁ ꯑꯅꯤ ꯔ ꯐꯖꯥꯕꯅꯦ
ꯇꯥꯕꯂꯣ ꯥꯁꯦ
ꯀꯩꯅꯣꯈꯗꯣ ꯍꯥꯂꯦ
ꯍꯥ
ꯄꯤꯝꯕꯒꯥꯥꯜꯒꯤ
ꯀꯔꯤꯒꯤ
ꯑꯥꯎ
ꯐꯔꯦ ꯐꯔꯦ ꯊꯝꯃꯒꯦ ꯇꯥꯕ꯭ꯔꯣ
ꯅꯪ ꯑꯩ ꯊꯝꯄꯥ ꯍꯩꯇꯔꯦ ꯅꯪ ꯊꯝꯑꯣ